ꯎꯝ ꯇꯥꯔꯦ ꯎꯝ ꯑꯩ ꯇꯨꯝꯃꯒꯦ ꯇꯧꯔꯝꯕꯅꯤꯗ ꯇꯨꯝꯃꯗꯧꯅꯤꯗꯅꯥ
ꯉꯁꯤ ꯇꯨꯝꯍꯜꯂꯔꯣꯏꯗꯕꯅꯤ ꯉꯁꯤꯁꯨ
ꯅꯥꯡꯗꯕ ꯋꯥ ꯉꯥꯡꯒꯅꯨꯗꯥ
ꯇꯥꯅꯤꯡꯗ ꯋꯥ ꯉꯥꯡꯒꯅꯨꯗ ꯑꯩꯅ ꯅꯍꯥꯟ ꯇꯨꯝꯈꯤ ꯅꯠꯇ꯭ꯔꯥ
ꯀꯩꯅꯣꯕ
ꯑꯗꯨꯅꯥ ꯑꯗꯨꯝ ꯍꯧꯗꯣꯔꯛꯑꯣ
ꯍꯧꯗꯥꯛꯔꯛꯑꯒ ꯑꯩ ꯋꯥꯅꯕꯅꯤ
ꯀꯩ
ꯋꯥꯗꯨꯕꯨꯗꯤ
ꯀꯋꯥꯍꯜꯂꯣꯏꯌꯦ ꯁꯠ ꯁꯠ
ꯋꯥꯅꯦꯗꯤ ꯋꯥꯈꯜ ꯍꯥꯏꯕ ꯈꯪꯗꯦ ꯑꯩꯅ
ꯑꯗꯨ ꯀꯩꯝ ꯇꯧꯔꯣꯏ
ꯎꯝ ꯎꯝ ꯎꯝ
ꯍꯥꯏꯌꯨ
ꯋꯥꯅꯤ ꯑꯥꯕ ꯋꯥꯅꯤ ꯑꯕꯥ
ꯋꯥꯔꯣꯏꯌꯦ ꯗꯣꯟ ꯋꯥꯔꯤ
ꯀꯩꯒꯤꯅꯣ ꯋꯥꯔꯣꯏꯗꯣꯔꯤ ꯀꯩꯒꯤꯅꯣ ꯋꯥꯔꯣꯏꯗꯣꯏꯁꯦ
ꯇꯨꯝꯗꯦ ꯑꯗꯨꯝ ꯑꯍꯤꯡ ꯇꯨꯝꯗꯦꯗꯅ
ꯀꯩꯒꯤꯅꯣ
ꯎꯝ ꯑꯩꯁꯨ ꯈꯪ
ꯅꯨꯡꯉꯥꯢ ꯑꯗꯨꯗꯤ ꯀꯩꯒꯤꯅꯣ ꯈꯪꯗꯦ ꯑꯩꯒꯥ
ꯈꯜꯂꯣꯅꯦ
ꯀꯩꯒꯤꯅꯣꯗ
ꯆꯂ ꯀꯠꯇꯗ ꯅꯤꯡꯗꯦ
ꯇꯟꯗꯦ
ꯥꯏꯠ ꯏꯠꯇꯂ ꯎꯝ ꯇꯥꯅꯤꯡꯇꯕꯩ
ꯎꯝ
ꯑꯩ ꯇꯥꯅꯤꯡꯗꯦ
ꯆꯥꯔꯗꯝꯅꯤ ꯀꯩꯅꯣ
ꯑꯩꯗꯤ ꯆꯥꯅꯤꯡꯗꯦ
ꯑꯗꯣ ꯑꯩꯒꯤ ꯂꯩꯔꯤꯛ ꯇꯥꯝꯅꯦ ꯍꯌꯦꯡꯗꯦ
ꯂꯩꯌꯣꯅꯪ ꯑꯗ ꯑꯩꯅ ꯆꯥꯅꯕ
ꯀꯩꯒꯤ
ꯑ ꯍꯥꯎꯅꯕ
ꯅꯪꯗꯤ ꯇꯟ ꯆꯥꯗꯦ ꯍꯥꯏꯗꯨꯗꯤ
ꯑꯩꯇ ꯆꯥꯏꯟꯅ ꯂꯩꯕꯇꯅꯤ ꯑꯩ ꯆꯥꯕ ꯍꯥꯎꯕꯅꯤ
ꯇ ꯆꯥꯗꯦ ꯈꯅꯤ
ꯍ ꯅꯪꯜ ꯂ ꯌ ꯇꯨ ꯀꯥꯏ ꯅꯠꯇ ꯆꯥꯍ ꯇ ꯇꯥꯕ ꯌꯥꯕ ꯅꯪ ꯇꯥꯕ ꯌꯥꯕꯕꯥ ꯅꯠꯇ꯭ꯔꯣ ꯅꯪꯅ ꯇꯥꯏꯗꯣ
ꯇꯥꯗ꯭ꯔ
ꯇ ꯀꯩꯒꯤꯅ
ꯃꯥꯅꯦꯅꯤ
ꯎꯝ
ꯀ ꯦꯁꯅꯔꯦ ꯀ ꯗꯨꯝ ꯗꯦ ꯕꯨ ꯃꯌꯥꯝ ꯅꯨꯡꯉꯥꯏꯕꯒꯤ ꯃꯌꯥꯝ
ꯍꯨꯝꯐꯨꯅꯤꯄꯥꯥꯟ ꯌꯥꯎꯔꯦ ꯑꯩꯒꯤ ꯅ ꯐꯅ ꯏꯗ ꯍꯤꯗꯥꯛꯇꯨꯅ ꯃꯤ ꯑꯅꯥꯕ ꯐꯍꯟꯗꯣꯏꯕ ꯎ ꯀꯩ ꯑꯣꯏꯅꯥ ꯅꯥꯏꯅꯣꯕ ꯂꯥꯏꯑꯣꯡ ꯈꯪꯗꯅ ꯅꯥꯔꯤꯕ ꯎꯝ ꯂꯥꯏꯑꯣꯡ ꯈꯪꯗꯅ ꯅꯥꯔꯤꯕ ꯑꯗꯨ ꯀꯩ ꯍꯈꯤꯗ ꯊꯥꯏ ꯃꯣꯏꯅ ꯍꯩꯕ ꯍꯩꯅꯦ ꯃꯣꯏ ꯑꯩꯅꯦ ꯗꯣꯛꯇꯔꯁꯦ
ꯑꯣ
ꯑꯣ
ꯂꯥꯛꯕꯗꯣ ꯍꯤꯡꯗꯧꯔꯤ ꯎꯝ ꯑꯗꯨ ꯀꯩꯒꯤꯅꯣ ꯈꯪꯕ꯭ꯔꯥ ꯑꯩ ꯗꯣꯛꯇꯔ ꯍꯅꯠꯇꯦ ꯑꯩ ꯂꯥꯏꯌꯦꯡꯕ ꯃꯤꯅꯦ ꯑꯗꯨ ꯀ ꯗꯣꯛꯇꯔ ꯀꯅ ꯈꯪꯗꯦ ꯑꯩꯁꯨ
ꯑꯗꯨꯅꯦ
ꯑꯗꯨꯅꯦ ꯃꯤ ꯗꯣꯛꯇꯔ ꯀꯧꯋꯦ ꯅꯥꯔꯤꯕ ꯃꯤꯗꯨꯅꯦ ꯗꯣꯛꯇꯔ ꯑꯣ ꯑꯗꯨꯗꯤ ꯑꯩꯁꯦ ꯗꯣꯛꯇꯔ ꯅꯠꯇꯦꯅ ꯑꯩꯗꯤ ꯃꯤꯌꯥꯅꯦ
ꯀꯩꯒ ꯅ ꯂꯨ ꯀꯥꯟ
ꯆꯂꯋꯥ ꯌꯥ ꯂꯨ ꯀꯥꯇꯤ
ꯂꯨꯀꯥꯏꯇ ꯀ ꯍꯥꯏ ꯀꯔ
ꯎꯝ ꯇꯅꯤꯗ ꯋꯥ ꯀꯧꯑꯗꯨꯗꯣ ꯈꯪꯗ
ꯇꯁ ꯂꯨ ꯀꯥꯟꯅ ꯑꯃꯅꯤꯅꯤ
ꯀꯃꯦꯅꯦ
ꯀ
ꯇꯥꯁꯅ ꯃꯗꯨ ꯀꯥꯟꯅ ꯇꯧꯕ ꯀꯩꯝꯇ ꯂꯩ ꯇꯕꯅꯤ
ꯇꯥꯁꯟꯗꯕ ꯀꯥꯟꯅꯕ ꯂꯩ ꯀꯥꯟꯅꯗ ꯄꯣꯠꯇ ꯇꯥꯁꯜ ꯅꯪ ꯀꯥꯟꯅꯗꯅꯤ ꯅꯤꯄꯣꯟꯅ ꯃꯊꯧꯣꯛ ꯁꯤꯅꯦ ꯀꯒꯤꯅꯣ ꯍꯣꯏ ꯀꯥꯟꯅꯕ ꯑꯣꯏꯔꯛꯇ꯭ꯔꯗꯤ ꯀꯃꯥꯏꯅ ꯇꯧ
ꯍꯛꯇꯔꯁꯨ ꯑꯗꯨꯝ ꯑꯣꯏꯍꯜꯂꯛꯇꯣꯏꯅꯦ ꯅꯝ ꯐꯨꯗ
ꯅꯝꯐꯨ ꯍꯥꯏꯁꯤ ꯀꯃꯥꯏꯅ ꯇꯧꯕꯗꯅꯣ ꯑꯩꯁꯦ ꯀꯩꯒꯤꯅꯣ ꯑꯗꯨꯃꯥꯏꯅ ꯇꯧꯔꯤꯗꯣ
ꯁꯥꯊꯤ ꯑꯣꯏꯅ ꯅꯨꯄꯥ
ꯑꯣꯏꯣꯏꯔꯝꯗꯤ ꯁꯥꯊꯤ ꯅꯨꯄꯥꯥꯏꯔꯝꯗ ꯎꯝꯁꯅ ꯐ ꯇ ꯁꯥꯣꯂꯅꯤ ꯑꯣ ꯀ꯭ꯔꯦꯗꯤꯁꯔ ꯊꯤ ꯣ
ꯁ ꯃꯣꯏ ꯂꯥꯏꯣ ꯆꯝꯐꯨ ꯇꯣꯝꯕ ꯍꯥꯏꯁꯤꯡ ꯀꯃꯥꯏꯅ ꯇꯧ ꯆꯥꯠꯅꯣ ꯑꯩꯁꯦ
ꯑꯅ ꯃꯗꯨ ꯃꯇꯝ ꯃ
ꯑꯗꯨꯒ ꯆꯅꯤꯐꯨꯇꯣꯝ ꯀꯧꯕꯣꯁꯦ ꯑꯗꯨꯕꯨ ꯑꯣꯏꯗꯤ ꯂꯨꯝꯐꯨꯇꯣꯡꯝ ꯆꯧꯅꯤ ꯀꯩꯒꯤ ꯑꯗꯨ ꯑꯗꯨ ꯀꯩꯗꯧꯔꯒꯦ ꯅꯠꯇꯦ ꯑꯩꯗꯤ ꯂꯨꯝꯐꯨ ꯇꯣꯝꯆꯧꯅꯤ ꯍꯥꯏꯗꯅ ꯑꯣꯏꯣꯏꯅꯦ ꯑꯗꯨꯅꯦꯅꯦ ꯂꯝꯐꯨ ꯇꯣꯝ ꯆꯧꯁꯦ ꯀꯩꯗꯧꯔ ꯂꯝꯐꯨ ꯇꯣꯝꯆꯧꯁꯦ ꯆꯝꯐꯨꯠ ꯇꯣꯝꯕ ꯀꯧꯔꯗꯤꯌꯦ ꯎ ꯃꯤꯁꯦ ꯁꯥꯋꯦ ꯄꯩꯕꯥꯅꯤꯅꯦ ꯅꯪꯒꯤꯁꯤ ꯀꯅꯦ
ꯎꯝ ꯍꯥ
ꯍ ꯃꯤꯁꯦ ꯁꯥ ꯑꯣꯏꯔꯦ ꯑꯗꯨꯒ ꯁꯥꯅ ꯃꯤ ꯑꯣꯏꯔꯦ ꯍꯥꯟꯅꯪꯒꯤ ꯕꯥꯁꯤꯒꯤꯅ ꯇꯥꯛꯄꯅꯦ
ꯎꯝ
ꯎꯝ ꯀꯩꯒꯤꯅꯣ
ꯑꯝ
ꯅꯪ ꯆꯝꯐꯨꯠ ꯄꯥꯝꯕꯅꯦ ꯑ ꯑꯩ ꯆꯝꯐꯨꯠ ꯄꯥꯝꯕꯅꯦ ꯗꯤ ꯅꯪꯉꯣꯟꯗ ꯀꯅꯥꯅꯣ ꯍꯥꯏꯔꯤꯕ
ꯑꯩꯅ
ꯑꯩꯅ ꯅꯪꯅ ꯍꯥꯏꯔꯤꯗꯣ ꯇꯥꯅꯤꯡꯗꯕ ꯀꯧꯋꯦꯕ ꯑꯗꯨꯗꯣ ꯎꯝ ꯀꯅꯥ ꯇꯥꯅꯤꯡꯗꯣꯏꯅꯣ ꯑꯁꯦꯡꯕ ꯍꯥꯏ ꯍꯥꯏꯕꯗꯒꯤ ꯑꯩꯅ ꯇꯥꯅꯤꯡꯗ꯭ꯔꯤꯕ ꯑꯁꯦꯡꯕ ꯍꯥꯏꯕ ꯍꯥꯏꯗꯕꯒꯤ ꯂꯧꯁꯤꯟꯕ ꯉꯝꯗꯕ ꯎꯝ
ꯁꯝꯊꯄ ꯁꯤ ꯑꯅꯗꯤꯁꯤꯅꯟ
ꯀ ꯀꯃꯥꯏ ꯃꯥꯜꯅ ꯑꯗꯨꯝ ꯅꯤꯡꯁꯤꯡꯉ ꯀ ꯀꯃꯥꯏꯅ ꯅꯤꯡꯁꯤꯡꯗꯣꯏꯅꯣ
ꯃꯤ ꯄꯤꯁ ꯂꯥꯛꯒ ꯑꯅ ꯑꯗꯨ
ꯑꯣ ꯇꯥꯅꯔ ꯀꯩ ꯀꯩꯅꯣ ꯃꯤꯠ ꯃꯤꯠ ꯄꯥꯡꯊꯣꯛꯑ ꯅꯤꯡꯁꯤꯡꯕꯗꯤ ꯌꯥꯗꯕꯔꯥ ꯀꯩꯒꯤꯅꯣ ꯃꯔꯝ
ꯃꯔꯝ ꯌꯥꯗꯕꯒꯤ ꯂꯧꯁꯤꯟꯕ ꯉꯝꯗꯕ ꯎꯝ ꯇꯣ ꯍꯧꯖꯤꯛꯀꯤ ꯁꯛꯇꯣ ꯇꯥꯕ ꯌꯥꯗꯦ
ꯑꯗꯨ ꯑꯩꯗꯤ ꯈꯪꯗꯦ ꯀꯥ ꯑꯩ ꯑꯩ ꯈꯪꯗ꯭ꯔꯤꯐꯥꯎ ꯇꯥꯛꯀꯗꯝꯅꯤ
ꯑꯗꯨꯗꯤ ꯐꯤ ꯄꯤꯔꯛꯑꯣ ꯇꯨꯏꯁꯟ ꯐꯤ
ꯇꯨꯏꯁꯟ ꯐꯤ ꯎꯝ ꯇꯥꯛꯄ ꯂꯣꯏꯕ ꯊꯥ ꯑꯝ ꯐꯥꯔ ꯄꯤꯗꯣꯏꯕ ꯗꯨ ꯆꯠꯅꯗꯦ ꯆꯠꯅꯩ
ꯑꯗꯨꯗꯤ ꯀꯔꯝꯕ ꯑꯣꯖꯥꯅꯣꯝ ꯌꯦꯡꯉꯨꯔꯣ ꯑꯗꯣ ꯑꯩꯅꯗꯤ ꯁꯟꯗꯣꯛ ꯇꯥꯛꯑꯔꯣꯏꯕ
ꯇꯥꯛꯑꯔꯣꯏꯕ ꯀꯩꯒꯤꯅꯣ
ꯎꯝ ꯇꯥꯛꯅꯤꯡꯗꯕꯩ ꯀꯩꯒꯤ
ꯀꯩꯒꯤ ꯇꯥꯛꯇꯣꯏꯕ ꯇꯥꯛꯇꯨꯕꯒꯤ ꯄꯩꯁꯥ ꯃꯊꯧ ꯇꯥꯏ ꯄꯩꯁꯥ ꯂꯩ ꯇꯦ ꯑꯩꯅ ꯍꯥꯏꯕ ꯄꯩꯁꯥ ꯉꯝꯗꯕ ꯂꯩꯇꯦ ꯑꯗꯨ ꯄꯩꯁꯥꯗꯣ ꯄꯤꯔꯛꯑꯣ ꯑꯗꯨꯝ ꯇꯥꯛꯇꯧ ꯂꯩꯔꯝ ꯀꯩꯒꯤꯅꯣ
ꯍꯥꯥ
ꯍꯥ ꯄꯩꯁꯥ ꯄꯩꯁꯥ ꯄꯤꯔ ꯀꯩꯒꯤ ꯇꯥꯛꯇꯣꯏꯅꯣ ꯑꯣꯏ ꯄꯩꯁꯥ ꯏꯁ ꯑꯦꯕ꯭ꯔꯤꯊꯤꯡ ꯀꯅꯥ ꯍꯥꯏꯔꯤꯕ ꯑꯗꯨꯗꯤ ꯑꯩꯅ ꯅꯪꯅ ꯍꯥꯏꯔꯤꯗꯣ ꯐꯥꯒꯤ ꯑꯣꯏꯔꯝꯒꯅꯤ
ꯑꯣꯏ
ꯑꯣꯏꯌꯦ ꯍꯥꯏꯕꯒꯤ ꯄ꯭ꯔꯥꯃꯥꯟ ꯄ꯭ꯔꯥꯃꯥꯟ ꯂꯩꯇꯦ ꯀꯅꯥ ꯂꯩꯗꯣꯏꯅꯣ ꯑꯁꯦꯡꯕ ꯍꯥꯏ ꯑꯁꯦꯡꯕ ꯅꯠꯇꯦ ꯅꯪ ꯍꯥꯏꯗꯣ ꯑꯔꯥꯟꯕꯖꯨ ꯅꯠꯇꯦ ꯑꯁꯦꯡꯕꯖꯨ ꯅꯠꯇꯦ ꯅꯪ ꯍꯥꯏꯗꯣ ꯄ꯭ꯔꯥꯃꯥꯟ ꯄꯨꯕꯤꯔꯛꯄꯤ ꯁꯥꯗꯨꯃꯛ ꯑꯃꯨꯛꯀꯁꯨ ꯄꯤꯒꯦ ꯀꯩꯒꯤꯅꯣ ꯄꯩꯁꯥꯒꯤ ꯄꯋꯥꯔ ꯌꯦꯡꯖꯧꯋꯣ ꯄꯩꯁꯥꯅ ꯕꯣꯔ ꯄꯤꯔꯦ ꯍꯥꯏꯔꯣ ꯅꯪꯉꯣꯟꯗ ꯍꯥ ꯄꯩꯁꯥꯅ ꯅꯪꯉꯣꯟꯗ ꯕꯣꯔ ꯄꯤꯔꯦ ꯍꯥꯏꯔꯥꯕ
ꯎꯝ
ꯎꯝ ꯀꯩꯒꯤꯅꯣ ꯑꯗꯣ ꯅꯪ ꯉꯥꯎꯕꯒꯤ ꯑꯩ ꯉꯥꯎꯔꯦꯕ ꯅꯪ ꯉꯁꯤꯗ ꯈꯪꯕꯗ ꯉꯥꯏꯔꯣ ꯍꯥꯏꯖꯦ ꯑꯥ ꯑꯗꯨ ꯈꯪ ꯅꯍꯥꯟꯒꯩ ꯈꯪꯗ꯭ꯔꯤꯗꯨꯅ ꯀꯩꯒꯤ ꯅꯪ ꯉꯥꯎ ꯇꯧꯏ ꯀꯩꯒꯤꯅꯣ ꯉꯥꯎꯔꯛꯇꯣꯏꯗꯨꯅ
ꯑꯗꯨ ꯅꯪ
ꯑꯗꯨ ꯅꯪꯉꯣꯟꯗ ꯍꯪꯉꯨꯗꯅ ꯑꯩꯉꯣꯟꯗ ꯍꯪꯉꯒ ꯀꯃꯥꯏꯅ ꯈꯪꯗꯣꯏꯕ ꯅꯪꯅ ꯉꯥꯎ ꯂꯩꯔꯒ ꯍꯪꯗ꯭ꯔꯗꯤ ꯀꯃꯥꯏꯅ ꯇꯧ ꯎꯝ ꯑꯗꯨꯗꯤ ꯈꯪꯗ꯭ꯔꯦ ꯀꯩꯒꯤꯅꯣ ꯈꯪꯉꯨ ꯑꯩ ꯉꯥꯎꯗꯦ
ꯐꯅꯗꯨꯝ ꯅꯣꯛꯅꯤꯡꯕ ꯋꯥꯅꯤꯗ
ꯅꯣꯛꯅꯤꯡꯉꯗꯤ ꯅꯣꯛ ꯀꯅꯨ ꯎ ꯀꯩ ꯉ ꯉꯥꯎꯔꯤꯗꯨ ꯅꯣꯛꯅꯤꯡꯉꯗꯤ ꯀꯞꯇꯨꯕ ꯑꯅꯧꯕ ꯅꯤꯌꯣꯝꯅꯤ
ꯎꯝ
ꯑꯗꯨꯗꯤ ꯀꯞꯄꯣ
ꯅꯍꯥꯟ
ꯅꯪ ꯍꯥꯟꯅ ꯑꯩꯗꯤ ꯅꯣꯛꯅꯤꯡꯗꯦ ꯑꯗꯨꯅ ꯀꯞꯄꯣꯏ ꯑꯗꯨ ꯅꯪ ꯅꯣꯛꯅꯤꯡꯉꯦ ꯍꯥꯏꯒꯤꯕꯅꯤ ꯅꯪꯅ ꯅꯣꯛ ꯀꯞꯇꯣ ꯀꯔꯝ ꯀꯥꯟ ꯍꯥꯏ ꯅꯪ ꯍꯧꯖꯤꯛꯇ ꯅꯣꯛꯅꯤꯡꯉꯦ ꯍꯥꯏꯒ꯭ꯔꯤꯗꯨꯗꯤ ꯐꯅꯗꯨꯝ ꯅꯣꯛꯅꯤꯡꯕ ꯋꯥꯅꯤ ꯍꯥꯏꯗꯣ ꯅꯣꯛꯅꯤꯡꯉꯦ ꯍꯥꯏꯅꯤ ꯑꯩ ꯈꯪꯍꯧ ꯅꯪꯅ ꯍꯧꯖꯤꯛꯇ ꯍꯥꯏꯒ꯭ꯔꯤꯗꯨꯗꯤ ꯑꯥꯏ ꯁꯣꯔꯤ ꯑꯩ ꯁꯣꯏꯒ꯭ꯔꯦ ꯁꯣꯏꯕ ꯌꯥꯗꯦ ꯑꯗꯨꯗꯤ ꯅꯪ ꯂꯧꯔꫭ ꯑꯩ ꯅꯣꯛꯑꫭꯏ ꯑꯩ ꯑꯩ ꯅꯣꯛꯑꯒ ꯀꯔꯤ ꯀꯥꯟꯅꯕ ꯐꯪꯗꯣꯏꯕ ꯑꯩꯉꯣꯟꯗ ꯑꯗꯣ ꯅꯣꯛꯅꯤꯡꯗꯕꯩꯅꯦ ꯏ ꯂꯁ ꯅꯣꯛꯑꫭꯏꯗ ꯇꯟꯂ‌ꯦ ꯑ ꯑꯅꯠꯇ ꯑꯜꯂꯤ ꯅꯨꯡꯉꯥꯏꯇꯦ ꯇꯜꯂꯦ
ꯌꯦꯡꯒ ‌ꯀꯩ ꯌ‌ꯦꯡꯗꫭꯏꯅꫭ ꯎꯗꯦ ꯎꯗꯦ ꯎꯅꯕ ꯌꯦꯡꯉꯁꯨ ꯎꯗꯦ ꯃꯤꯠ ꯎꯏꯁꯤꯟꯂ ꯌꯦꯡꯉꯁꯨ ꯎꯗꯦ ꯃꯤꯠ ꯄꯥꯡꯊꯣꯛꯑ ꯌꯦꯡꯉꯁꯨ ꯎꯗꯦ ꯃꯤꯠ ꯈꯨꯝꯖꯤꯜꯂ ꯌꯦꯡꯉꯁꯨ ꯎꯗꯦ
ꯕꯤꯑ
ꯎꯝ ꯑꯗꯣ ꯊꯝꯃꯒꯦ
ꯎꯝ
ꯎꯝ
ꯎꯝ